ꯍꯜꯂꯣ꯫
ꯇꯥꯕ꯭ꯔꯣ꯫
ꯇꯥꯕ꯭ꯔꯣ꯫
ꯍꯜꯂꯣ꯫ ꯍꯜꯂꯣ
ꯍꯜꯂꯣ
ꯍꯜꯂꯣ
ꯑꯧ ꯇꯥꯕ꯭ꯔꯣ
ꯇꯥꯕ꯭ꯔꯣ
ꯇꯥꯏꯌꯦ ꯇꯥꯏꯌꯦ
ꯍꯜꯂꯣ
ꯋꯥ ꯉꯥꯡꯗꯕꯒꯤꯔ ꯅꯪ ꯈꯣꯟꯖꯦꯜ ꯑꯝꯇ ꯇꯥꯗꯦꯅꯦ ꯀꯩꯗꯧꯔꯤꯅꯣ ꯑꯣ ꯇꯥꯗꯕ꯭ꯔꯣ
ꯇꯥꯕ꯭ꯔꯣ
ꯇꯥꯏꯌꯦ ꯑꯩꯒꯤꯗꯤ ꯇꯥꯗꯕ꯭ꯔꯥ ꯍꯜꯂꯣ ꯇꯥꯗꯕ꯭ꯔꯣ ꯑꯩꯒꯤ ꯈꯣꯟꯖꯦꯜ
ꯇꯥꯕ꯭ꯔꯣ
ꯑꯥꯎ
ꯑꯁ ꯅꯈꯣꯟ ꯐꯖꯅ ꯇꯥꯗꯦꯅꯦ ꯈꯔ ꯀꯟꯅ ꯍꯥꯏꯌꯨꯅꯦ
ꯅꯪꯒꯤꯗꯤ ꯇꯥꯏꯌꯦ
ꯀꯩꯒꯤꯅꯣ ꯅꯣꯏ ꯅꯈꯣꯟꯁꯦ ꯑꯁ
ꯀꯔꯤ ꯇꯧꯕꯒꯤꯔꯥ ꯑꯗꯨꯗꯤ
ꯀꯩꯗꯧꯔꯤꯅꯣ
ꯑꯩꯒꯤꯁꯦ ꯇꯥꯗꯕ꯭ꯔꯥ
ꯍꯣꯏ ꯅꯪ ꯈꯔ ꯀꯟꯅ ꯍꯥꯏꯔꯗꯤ ꯇꯥꯅꯤꯗ
ꯑꯣ ꯑꯁ ꯑꯩꯗꯤ ꯌꯥꯝ ꯀꯟꯅ ꯍꯥꯏꯈ꯭ꯔꯕꯅꯤꯅꯦ
ꯀꯩꯗꯧꯔꯤꯅꯣ
ꯐꯝꯂꯤꯕꯅꯦ ꯁꯨꯝ ꯅꯪꯗꯤ ꯑꯥꯎ
ꯀꯩꯗꯧꯔꯤꯅꯣꯕ
ꯐꯝꯃꯤꯕꯅꯦꯕ
ꯐꯝꯃꯤꯌꯦ
ꯅꯪꯒꯤ ꯅꯈꯣꯟꯗꯤ ꯐꯖꯅ ꯇꯥꯏꯌꯦ ꯑꯩꯗꯤ
ꯅꯥꯈꯣꯟꯁꯦ ꯐꯥ ꯐꯖꯅ ꯇꯥꯗ꯭ꯔꯦꯍꯦ ꯁꯤꯁꯇꯔ
ꯎꯝ ꯑꯩꯗꯤ ꯅꯪꯒꯤ ꯐꯖꯅ ꯇꯥꯏꯌꯦ ꯉꯥꯏꯈꯣꯀꯣ ꯑꯗꯨꯗꯤ ꯑꯩ ꯁꯦꯝꯃꯛꯀꯦ
ꯉꯥꯏꯈꯣꯀꯣ
ꯇꯥꯔꯕ꯭ꯔꯥ ꯇꯥꯕ꯭ꯔꯣ
ꯇꯥꯕ꯭ꯔꯣ ꯇꯥꯕ꯭ꯔꯣ
ꯇꯕ꯭ꯔꯣ
ꯑ ꯇꯥꯏꯌꯦ ꯇꯥꯏꯌꯦ ꯍꯧꯖꯤꯛꯇꯤ
ꯀꯔꯤ ꯇꯧꯕꯩꯔꯥ ꯈꯪꯗꯦꯅꯦ ꯑꯩꯒꯤꯁꯦ ꯑꯩ ꯀꯔꯤ ꯅꯝꯂꯨꯕ꯭ꯔꯥ
ꯀꯟꯗꯦꯅꯦ ꯅꯈꯣꯟꯁꯦ
ꯍꯥꯟꯅ ꯉꯁꯥꯏ ꯍꯧꯖꯤꯛ ꯈꯛꯇ ꯑꯣꯏꯔꯁꯨ ꯐꯖꯅ ꯇꯧꯔꯤꯕꯅꯤꯅꯦ
ꯑꯥ ꯑꯩ ꯍꯧꯖꯤꯛꯇꯤ ꯀꯩꯅꯣ ꯑꯦꯔꯄꯤꯁ
ꯍꯥꯞꯄ꯭ꯔꯣ
ꯎꯝ ꯑꯦꯄꯤꯁ ꯍꯥꯞꯄꯤꯒꯦ
ꯑꯣ ꯅꯪꯗꯤ ꯀꯩꯗꯧꯔꯤꯕꯅꯣ
ꯑꯗꯨꯝ ꯐꯝꯃꯒ ꯂꯩꯔꯤꯗ ꯅꯪꯗꯤ
ꯑꯩꯁꯨ ꯑꯗꯨꯝ ꯐꯝꯃꯒ ꯂꯩꯔꯤ ꯎꯝ ꯎꯝ
ꯀꯔꯤ ꯏꯟꯁꯪ ꯆꯥꯔꯒꯦ ꯉꯁꯤꯗꯤ
ꯉꯁꯤꯗꯤ ꯁꯣꯏꯕꯨꯝ ꯆꯥꯏ ꯅꯪꯗꯤ ꯑꯧ ꯍꯥꯎꯋꯦ ꯁꯥꯕꯅꯤꯅ ꯑꯁ ꯍꯥꯎꯋꯏꯅꯦ ꯑꯗꯨꯁꯨ
ꯈꯪꯡꯟꯥꯗꯔꯦꯗ ꯑꯁꯥ ꯍꯧꯎꯇꯔꯦꯗ ꯆꯥꯥꯔꯣ ꯆꯥꯔꯣ ꯆꯥꯎꯅꯤ
ꯍꯧꯖꯤꯛꯇꯤ ꯀꯩꯗꯧꯔꯤꯕ
ꯑꯗꯨꯝ ꯑꯗꯨꯝ ꯂꯩꯔꯤꯗ ꯐꯝꯃꯒ ꯀꯩꯁꯨ ꯇꯧꯅꯤꯡꯉꯥꯏ ꯂꯩꯔꯤꯕꯒꯤ
ꯀꯩꯀꯩ ꯍꯣꯠꯅꯔꯤꯒꯦ ꯍꯟꯗꯛꯇꯤ
ꯑ ꯑꯩ ꯀꯣꯂꯦꯁꯀꯔꯒ ꯂꯥꯏꯔꯤꯌꯦ
ꯑꯣ ꯀꯥꯏꯗ
ꯑꯩ ꯗꯤ ꯑꯦꯝꯗ
ꯑꯣ ꯑꯩꯗꯤ ꯑꯩꯗꯤ ꯖꯤꯄꯤꯗ ꯇꯝꯃꯦ
ꯖꯤꯄꯤꯗ
ꯑꯥ
ꯑꯣ ꯀꯦꯁꯃꯤꯁꯇꯔꯅꯣ
ꯑꯩ ꯍꯟꯗꯛ ꯐ꯭ꯂꯤꯞꯀꯥꯔꯠꯗꯧꯔꯦ ꯅꯪꯗꯤ
ꯑꯩ ꯊꯥꯔꯠ
ꯍꯥꯥ
ꯑꯩ ꯊꯥꯔꯠ ꯀꯥꯗꯧꯔꯛꯕ
ꯑꯣ
ꯑꯗꯨꯗꯤ ꯏꯆꯦꯅꯤꯅꯦ
ꯍꯣꯏ ꯏꯆꯦ ꯇꯥꯔꯦ ꯍꯟꯗꯛꯇ ꯐꯣꯔꯠ ꯂꯣꯏꯔꯒ ꯉꯔꯥꯡ ꯑꯦꯠꯃꯤꯁꯟ ꯇꯧꯔꯨꯈ꯭ꯔꯕꯅꯤ ꯐꯤꯛꯀꯤ ꯑꯃꯨꯛ ꯍꯧꯗꯧꯔꯦ
ꯑꯣ ꯐꯩꯌꯦ ꯐꯩꯌꯦ ꯅꯣꯏꯗꯤ ꯂꯣꯏꯗꯧꯔꯦꯅꯦ
ꯑꯁ ꯋꯥꯠꯂꯤꯗ
ꯃꯊꯪ ꯆꯍꯤꯗ ꯂꯣꯏꯗꯥꯧꯔꯅ
ꯃꯊꯪ ꯆꯍꯤꯗ ꯂꯣꯏꯁꯤꯔꯥ ꯂꯣꯏꯔꯣꯏꯁꯤꯔꯥ ꯈꯟꯕꯗ ꯃꯊꯥ ꯁꯥꯏ
ꯎꯝ
ꯁꯤꯦꯃꯦꯁꯇꯔꯁꯦ ꯀꯌꯥꯐꯥꯎ ꯇꯝꯁꯤꯔꯀꯥꯟꯗ ꯍꯥ
ꯕꯦꯛ ꯆꯥꯕ꯭ꯔ‌ꯣ
ꯕꯒ ꯍꯧꯖꯤꯛ ꯐꯥꯎꯒꯤꯗꯤ ꯆꯥꯗ꯭ꯔꯤ
ꯑꯗꯨꯗꯤ ꯐꯩꯅ ꯑꯁ ꯂꯣꯏꯗꯧꯔꯤꯅ ꯑꯗꯨꯗꯤ
ꯑꯩꯁ ꯍꯟꯗꯛ ꯐꯣꯔꯠꯀꯤꯗꯣ ꯅꯨꯡꯉꯥꯏꯇꯕꯩ ꯆꯥꯒꯦꯔꯥ ꯈꯟꯕ
ꯏꯁꯄꯣꯔꯠ ꯈꯛꯇꯪꯗꯤ ꯐꯩꯅ ꯑꯁ
ꯍꯥꯎ ꯑꯥ ꯑꯥ ꯑꯩꯈꯣꯏꯒꯤꯁꯦ ꯌꯥꯝ ꯂꯨꯋꯦꯅꯦ
ꯂꯨꯋꯦ ꯂꯨꯋꯦ
ꯌꯥꯝ ꯅꯣꯛꯅꯤꯡꯉꯦꯗ ꯑꯩꯗꯤ
ꯑꯩꯁꯨ ꯅꯣꯛꯅꯤꯡꯉꯦ ꯂꯩꯍꯟꯅꯤꯡꯉꯦ
ꯍꯥꯥ
ꯑꯥꯎ ꯑꯗꯨꯃꯥꯏꯅ ꯉꯥꯡꯕ ꯌꯥꯕ꯭ꯔꯥꯅꯦ
ꯌꯥꯏꯗ ꯌꯥꯕꯗꯤ
ꯑꯦ ꯃꯤ ꯈꯔꯗꯤ ꯑꯗꯨꯒꯨꯝꯕ ꯁꯤꯖꯤꯟꯅꯒꯅꯣ ꯍꯥꯏꯔꯤꯗꯨꯗꯤ ꯀꯤꯌꯦ ꯄꯣꯏꯟ ꯌꯥꯝ ꯐꯪꯗ꯭ꯔꯗꯤ ꯋꯥꯅ ꯇꯧꯔꯒ
ꯀꯩꯝ ꯀꯤꯔꯨꯅꯨꯗ ꯃꯣꯏꯅ ꯍꯥꯏꯕꯗꯤ ꯀꯩꯅꯣ ꯏꯪꯂꯤꯁꯀꯀꯣ ꯃꯅꯤꯄꯨꯔꯤꯀꯣ ꯍꯥꯏꯗꯤ ꯑꯌꯥꯝꯕꯅ ꯑꯟꯗꯔꯁꯇꯦꯟ ꯇꯧꯋꯤꯗꯅ ꯑꯁꯤꯒꯤ ꯑꯗꯨꯒꯤ ꯇꯧꯁꯦ ꯍꯥꯏꯕꯅꯤꯗ ꯑꯗꯣ
ꯑꯗꯣ ꯅꯪ ꯍꯟꯗꯛ ꯑꯩꯈꯣꯏ ꯖꯦꯗꯤꯁ ꯌꯨꯒꯤ ꯏꯁ꯭ꯄꯣꯔꯠ ꯇꯧꯕꯗꯨ ꯅꯪ ꯌꯥꯎꯕ꯭ꯔꯥ
ꯌꯥꯎꯋꯦ ꯌꯥꯎꯋꯦ
ꯑꯗꯨꯗꯤ ꯅꯪ ꯀꯔꯝꯕꯅ ꯑꯣꯏꯔꯦꯔꯣ ꯅꯪ ꯀꯔꯤ ꯏꯁꯇ꯭ꯔꯤꯝ ꯑꯣꯏꯕ꯭ꯔꯥ
ꯑꯩ ꯏꯀꯣꯅꯣꯃꯤꯛꯁ
ꯑꯗꯨꯗꯤ ꯑꯥꯔꯠꯁꯇ ꯌꯥꯎꯔꯅꯤꯅꯦ ꯅꯪꯀꯣ
ꯑꯔꯠꯁꯅꯦ ꯍꯣꯏ
ꯎꯝ ꯑꯗꯨꯗꯤ ꯅꯪ ꯁꯥꯟꯅꯕꯗ ꯌꯥꯎꯕ꯭ꯔꯥ
ꯌꯥꯎꯋꯦ
ꯑꯁ ꯑꯗꯨꯗꯤ ꯁꯛ ꯎꯔꯗꯤ ꯈꯪꯒꯗꯕ ꯃꯥꯜꯂꯦꯀꯣ
ꯈꯪꯗꯦꯗ ꯃꯤ ꯌꯥꯕꯅꯤꯅ
ꯑꯩꯁꯨ ꯂꯥꯛꯑꯦ ꯑꯩꯗꯤ ꯅꯨꯡꯇꯤꯒꯤ ꯂꯥꯛꯑꯦ ꯑꯗꯨꯗ
ꯑꯣ
ꯏꯁꯄꯣꯔꯠꯇꯨꯗ ꯑꯩꯁꯨ ꯌꯥꯎꯋꯦ
ꯈꯪꯅ ꯃꯦ ꯑꯗꯨꯗꯤ
ꯎꯝ ꯀꯩꯅꯣꯒꯤꯒꯨꯝꯕ ꯊꯕꯛꯀꯨꯝꯕ ꯄꯥꯏꯕ꯭ꯔꯥ ꯅꯪꯁꯨ
ꯄꯥꯏꯗꯗꯦ
ꯄꯥꯏꯕ ꯌꯥꯗ꯭ꯔꯣ
ꯍꯥꯥ
ꯄꯥꯏꯕ ꯌꯥꯗ꯭ꯔꯣ ꯑꯦꯛꯖꯤꯀ꯭ꯌꯨꯇꯤꯞ ꯃꯦꯝꯕꯔ ꯌꯥꯎꯋꯣ
ꯑꯁ ꯌꯧꯅꯤꯡꯗ꯭ꯔꯦꯗ ꯑꯗꯨꯒꯨꯝꯕꯗꯤ ꯋꯥꯒꯅꯤꯅꯤꯗ
ꯑꯩꯗꯤ ꯖꯤꯄꯤ ꯌꯨꯅꯤꯠꯀꯤ ꯑꯣꯏꯅ ꯄꯥꯏꯌꯦ
ꯑꯣ ꯐꯩꯌꯦꯅ ꯑꯗꯨꯗꯤ
ꯑꯁ ꯑꯩꯁꯨ ꯍꯟꯗꯛ ꯑꯩꯅ ꯐꯥꯔꯁ ꯍꯦꯛ ꯀꯥꯔꯛꯄꯗꯒꯤ ꯑꯗꯨꯝ ꯌꯥꯎꯕꯅꯦꯕ ꯑꯗꯨꯝ ꯄꯣꯁ ꯑꯃꯃꯝ ꯄꯥꯏꯕꯅꯦꯕ ꯑꯩꯁꯨ ꯑꯗ ꯍꯟꯗꯛꯇꯤ ꯇꯣꯛꯑꯒꯦ ꯑꯩꯁꯨ ꯄꯣꯊꯥꯔꯒꯦ ꯍꯥꯏꯔꯒ ꯃꯤ ꯂꯩꯇꯕꯒꯤ ꯑꯃꯨꯛ ꯄꯨ ꯑꯃꯨꯛ ꯍꯥꯞ
ꯍꯥꯏꯅ
ꯑꯁ ꯄꯥꯏꯕ ꯍꯩꯇꯦꯗ ꯁꯨꯝ ꯃꯃꯤꯡꯒꯤ ꯈꯛꯇ ꯄꯥꯏꯕꯅꯦ
ꯃꯃꯤꯡꯒꯤꯈꯛꯇ ꯄꯥꯏꯒꯅꯨꯅꯦ ꯑꯁ
ꯑꯁ ꯍꯩꯇꯦꯗ ꯑꯩꯗꯤ ꯑꯗꯨꯒꯨꯝꯕ
ꯌꯨꯅꯤꯌꯟꯗꯁꯨ ꯖꯤꯄꯤꯒꯤ ꯀꯩꯀꯩꯅꯣ ꯄꯣꯁ ꯄꯤꯕꯗꯣ ꯑꯗꯨꯗ ꯃꯤ ꯈꯔ ꯊꯥꯖꯩ ꯍꯟꯗꯛꯁꯨ ꯍꯟꯗꯛ ꯑꯩꯁꯨ ꯌꯨꯅꯤꯌꯟꯗ ꯍꯟꯗꯛ ꯄꯥꯏꯕꯁꯨ ꯌꯥꯏ
ꯑꯣ ꯄꯥꯏꯕꯅ ꯐꯔꯦꯅꯦ ꯄꯥꯏꯌꯣ ꯄꯥꯏꯌꯣ ꯄꯥꯏꯌꯣ
ꯄꯥꯏꯅꯤꯡꯗꯕꯒꯤꯅꯦ ꯃꯤ ꯂꯩꯇꯕꯒꯤꯅꯦ
ꯍꯤ ꯍꯤ
ꯍꯟꯗꯛꯁꯦ ꯑꯩꯈꯣꯏ ꯖꯤꯄꯤꯒꯤꯁꯦ ꯂꯦꯡꯃꯩꯒ ꯔꯣꯡꯃꯩꯒꯁꯦ
ꯎꯝ
ꯄ꯭ꯔꯁꯤꯗꯦꯟꯒ ꯖꯤ ꯑꯦꯁꯀꯁꯦ ꯑꯣꯟꯅꯔꯒ ꯑꯗꯨꯝ ꯆꯍꯤ ꯆꯍꯤꯒꯤ ꯍꯟꯗꯛ ꯔꯣꯡꯃꯩ ꯄꯨꯔꯗꯤ ꯃꯊꯪ ꯆꯍꯤꯗ ꯂꯤꯌꯥꯡꯃꯩ ꯑꯃꯨꯛ ꯄꯨꯕ ꯃꯊꯪꯗ ꯔꯣꯡꯃꯩꯅ ꯄꯨꯔꯗꯤ ꯖꯤ ꯑꯦꯁ ꯀꯦ ꯄꯔꯤꯁꯤꯗꯦꯟꯁꯦ ꯑꯗꯨꯝ ꯑꯦꯛꯆꯦꯟꯖ ꯇꯧꯅꯕ ꯑꯗꯨ ꯍꯟꯗꯛ ꯍꯟꯗꯛꯁꯦ ꯑꯩ ꯖꯤ ꯑꯦꯁ ꯄꯥꯏꯕꯅꯦꯕ ꯑꯗꯣ ꯍꯧꯖꯤꯛꯇꯤ ꯄ꯭ꯔꯦꯁꯤꯗꯦꯟꯒꯤ ꯑꯃꯨꯛ ꯂꯥꯛꯑꯅꯦꯕ ꯔꯣꯡꯃꯩꯒꯤꯁꯦ ꯑꯗꯨꯒꯤ ꯃꯤ ꯂꯩꯇꯕ
ꯑꯣ ꯑꯣ
ꯖꯤꯄꯤꯒꯤꯁꯦ ꯃꯤ ꯌꯥꯝ ꯋꯥꯏꯅꯦ ꯃꯤ ꯊꯤꯕ
ꯎꯝ ꯋꯥꯔꯝꯒꯅꯤ
ꯋꯥ ꯉꯥꯡꯕꯁꯨ ꯅꯨꯡꯉꯥꯏꯇꯦ ꯅꯨꯄꯤ ꯉꯥꯛꯇꯅꯤꯅ ꯃꯤꯇꯤꯡ ꯇꯧꯁꯦ ꯂꯥꯛꯑꯣ ꯍꯥꯏꯔꯁꯨ ꯀꯅꯥꯝꯇ ꯂꯥꯛꯂꯔꯣꯏ ꯑꯦꯛꯖꯤꯀ꯭ꯌꯨꯇꯤꯕ ꯈꯛꯇ ꯑꯗꯨꯝ ꯂꯥꯛꯑꯒ ꯇꯣꯛꯀꯥꯅꯤ
ꯏꯁꯄꯣꯔꯠꯇ ꯐꯥꯎ ꯅꯝꯐꯨ ꯅꯝꯐꯨꯒ ꯀꯧꯔꯒ ꯄꯨꯔꯛꯄꯅꯦ ꯃꯤ ꯁꯨꯅꯤꯡꯉꯥꯏ ꯅꯣꯏꯗꯤ ꯎꯝ ꯅꯣꯏꯗꯤ ꯅꯨꯄꯥꯒ ꯅꯨꯄꯤꯒ ꯃꯤꯛꯁ ꯇꯧꯕꯅꯤꯅ ꯅꯨꯡꯉꯥꯏꯔꯝꯒꯅꯦ ꯑꯩꯈꯣꯏꯗꯗꯤ ꯑꯁ ꯋꯥ ꯉꯥꯡꯅꯕ ꯌꯥꯝ ꯅꯨꯡꯉꯥꯏꯇꯦ ꯌꯥꯝ ꯍꯥꯎꯇꯦ ꯌꯥꯝ ꯍꯥꯎꯇꯦ ꯑꯩꯈꯣꯏꯗꯤ
ꯑꯩꯈꯣꯢꯁꯨ ꯍꯥꯎꯇꯦꯗ ꯅꯣꯡꯃꯥ ꯊꯦꯡꯅꯁꯤꯅ
ꯀꯣꯂꯦꯖ ꯀꯥꯔꯗꯤ ꯑꯗꯨꯝ ꯊꯦꯡꯅꯕ ꯌꯥꯏ
ꯀꯣꯂꯦꯖ ꯃꯐꯝꯗꯤ ꯇꯣꯉꯥꯟꯕꯅꯤꯅ
ꯑꯦ ꯀꯂꯦꯖ ꯍꯥꯟꯗꯥꯛ ꯅꯦꯛꯁ ꯌꯤꯔ ꯅꯦꯛꯁ ꯌꯔꯒꯨꯝꯕꯗ ꯑꯗꯨꯝ ꯁ꯭ꯄꯣꯠ ꯂꯩꯔꯛꯀꯅꯤꯗ ꯁ꯭ꯄꯣꯠꯀ ꯐ꯭ꯔꯦꯁꯔꯁ ꯃꯤꯠ ꯑꯗꯨꯝ ꯂꯩꯔꯛꯈꯤꯒꯅꯤ
ꯍꯣꯏ ꯂꯩꯕꯗꯤ ꯂꯩꯅꯤꯗ ꯑꯗꯨ ꯃꯇꯝ ꯅꯠꯇ꯭ꯔꯁꯨ ꯑꯇꯩ ꯑꯇꯣꯞꯄ ꯃꯇꯝ ꯊꯦꯡꯅꯕ ꯌꯥꯏꯗ
ꯌꯦꯡꯁꯦ ꯑꯐꯕ ꯃꯇꯝꯗ ꯏꯔꯥꯡ ꯐꯕ ꯃꯇꯝꯗ ꯑꯩ ꯅꯍꯥꯟꯗ ꯗꯦꯝꯗ ꯂꯥꯛꯑꯦ ꯉꯔꯥꯡ ꯅꯍꯥꯟ ꯁꯦꯇꯔꯗꯦꯗ ꯑꯣꯏꯔꯝꯒꯅꯤ
ꯀꯩꯒꯤ ꯃꯤꯁꯟꯒꯤꯔꯣ
ꯑꯦꯛꯖꯥꯝ ꯊꯥꯅꯤꯉꯥꯏ
ꯀꯩ ꯑꯦꯛꯖꯥꯝꯅꯣ
ꯑꯁꯦ ꯃꯅꯤꯄꯨꯔꯒꯤ ꯍꯟꯗꯛ ꯔꯤꯀ꯭ꯔꯨꯏꯠꯃꯦꯟ ꯂꯧꯕꯗꯣ ꯑꯉꯥꯡꯁꯤꯡꯒꯤ ꯑꯗꯨ ꯑꯦꯛꯁꯄꯤꯔꯦꯟꯒꯤ ꯑꯗꯨꯝ ꯇ꯭ꯔꯥꯏ ꯇꯧꯔꯨꯒꯦꯅ ꯂꯥꯛꯄ